ꯍꯜꯂꯣ
ꯑꯣ
ꯎꯝ ꯇꯥꯔ
ꯇꯥꯏꯌꯦ
ꯑꯥ ꯇꯥꯏꯌꯦꯦ
ꯑꯣ ꯀꯦꯗꯔꯤꯅ ꯀ ꯀꯣ ꯂꯕꯣ
ꯑ ꯍꯒꯄꯗ ꯃꯥꯥꯏꯔꯤ
ꯑ
ꯅꯪꯗꯦ ꯍꯀꯣ ꯀ
ꯎꯝ ꯍꯧꯖꯤꯛ
ꯎ ꯍꯧꯖꯤ ꯀꯗꯥꯏꯗꯒꯤꯅꯣ ꯍꯧꯖꯤꯛꯇ ꯍꯧꯒꯠꯂꯦ ꯍꯥꯏꯔ ꯍꯦꯛꯇꯪ ꯆꯥꯔꯕ꯭ꯔ ꯍꯥꯏ
ꯑꯣ ꯑꯣ ꯑ
ꯅꯪꯗꯤ ꯆꯥꯈ꯭ꯔꯈ꯭ꯔꯅꯦ
ꯀꯗꯥꯏꯅꯣꯗ ꯑꯩꯁꯨ ꯋꯥꯠꯗ ꯁꯤꯗ ꯎꯝꯝ ꯁ ꯐꯥꯎꯗꯗ ꯂꯤꯖꯤꯗ ꯍ ꯍ ꯆꯧꯕꯣ ꯅꯪ ꯊꯂꯛ ꯀꯩꯅ ꯊꯣꯡꯕ꯭ꯔꯥ ꯑ
ꯑꯩꯅ ꯊꯣꯡꯕ ꯆꯥꯗꯣꯏꯅꯦ
ꯑꯥ ꯀꯩ ꯊꯣꯡꯗꯣꯏꯅꯣ
ꯊꯣꯡꯕꯁꯨ ꯑꯩꯅ ꯊꯣꯡꯉꯅꯤ ꯆꯥꯕꯁꯨ ꯑꯩꯅ ꯆꯥꯅꯤ
ꯑꯁ ꯑꯗꯨꯗꯤ ꯌꯥꯝ ꯂꯨ ꯋꯥꯅꯤꯅꯦ
ꯀꯃꯥꯏꯅ
ꯊꯣꯡꯉꯁꯨ ꯅꯪ ꯊꯣꯡꯅꯤ ꯆꯥꯕꯁꯨ ꯅꯪ ꯆꯥꯅꯤ ꯍꯥꯏꯁꯤꯗꯤ
ꯑꯣ ꯆꯥꯅꯉꯥꯏ ꯃꯤ ꯂꯩꯇꯕꯒꯤꯅꯤꯅ
ꯇꯝ
ꯏꯊꯟꯗ ꯂꯩꯕꯒꯤ ꯏꯊꯟꯗ ꯂꯩꯕꯒꯤꯅꯦ
ꯑꯣ ꯀꯩ ꯃꯊꯦꯟ ꯅꯣ
ꯊꯣꯡꯗ꯭ꯔꯤꯌꯦ ꯑꯩ ꯋꯥꯈꯜ ꯊꯥꯗꯈꯤꯗꯣꯏꯅꯦ ꯀꯔꯤ ꯊꯣꯡꯗꯣꯏꯅꯣ
ꯑꯣ ꯃꯨꯟꯅ ꯈꯜꯂꯒ ꯊꯣꯡꯉꯣꯀꯣ
ꯀꯣ ꯑꯥ ꯍꯧꯖꯤꯛꯀꯥꯟꯗꯤ ꯇꯟꯕꯒꯤ ꯃꯦꯒꯤ ꯑꯃꯨꯛ ꯊꯣꯉꯒ ꯆꯥ ꯑꯗꯨꯒ
ꯏ
ꯄꯪꯆ ꯆꯥꯔꯒ ꯂꯩ
ꯍꯥ
ꯆꯥꯃꯜꯂꯁꯨ ꯐꯠꯇꯕꯅꯦꯕ ꯃꯤꯒꯤ ꯆꯥꯝꯃꯜꯂꯁꯨ ꯌꯥꯝ ꯐꯠꯇꯕꯅꯦ ꯑꯩꯔꯣ
ꯑꯩꯔꯣ ꯎꯝ
ꯅꯪ ꯋꯥ ꯉꯥꯡꯕꯗꯣ ꯆꯞꯄꯦ
ꯅꯪꯅ ꯉꯥꯡꯕ ꯍꯥ
ꯑ ꯔꯨꯝ ꯍꯣꯏꯔꯣ
ꯅꯪꯅ ꯋꯥ ꯉꯥꯡꯕꯗ ꯆꯞꯄꯦ ꯍꯥꯏꯕ
ꯑꯁ ꯀꯔꯒꯤꯔꯂꯦ
ꯑꯥ ꯆꯞꯇ꯭ꯔꯦ ꯆꯞꯇ꯭ꯔꯦ ꯍꯥ
ꯑꯦꯔꯣꯕꯤ ꯌꯥꯎꯊꯣꯔꯦ
ꯅꯣ ꯑꯥ ꯇꯥꯔꯦ
ꯑꯣ ꯎꯝ ꯅꯪ ꯔꯣꯡꯃꯩꯅꯤꯀꯣ
ꯅꯠꯇꯦꯍꯦ
ꯀꯔꯤꯔꯣ
ꯑꯩ ꯔꯣꯡꯃꯩ ꯅꯠ ꯑꯦ ꯅꯪ ꯇꯥꯡꯈꯨꯜ ꯅꯪ ꯇꯥꯡꯈꯨꯜ ꯅꯠꯇ꯭ꯔꯥ
ꯃꯠꯇꯦ
ꯀꯔꯤꯔ
ꯃꯔꯤꯡ
ꯀꯔꯤ ꯀꯗꯥꯥꯏ ꯋꯥꯏꯗꯒꯤ
ꯃꯆꯤ ꯗꯒꯤ
ꯅꯪꯗꯤ
ꯑꯩ ꯑꯩ ꯀꯔꯤ ꯃꯥꯜꯂꯦ ꯍꯥꯏꯔꯣ
ꯅꯪꯁꯦ
ꯑꯁꯤꯗꯗꯤ ꯀꯥꯃꯩ ꯂꯥꯛꯑꯦꯅꯦ
ꯑꯗꯨ ꯀꯥꯃꯩꯒꯤ
ꯑꯩ ꯆꯣꯊꯤꯅꯦ ꯑꯩ ꯆꯣꯊꯦꯅꯦ
ꯆꯣꯊꯦ
ꯊꯦ ꯎꯝ
ꯑꯣ ꯇꯧꯅꯔꯤꯗꯣ ꯑꯗꯨꯏ ꯑꯣꯏꯔꯦ
ꯃꯥꯥꯟꯗꯤꯗ
ꯅꯠꯇꯦ ꯑꯌꯥ ꯑꯩ ꯍꯣꯔꯦꯟꯅ ꯑꯩꯒꯤ ꯀꯃꯩ ꯑꯣꯟꯈꯤꯕꯒꯤ
ꯍꯥꯟꯅꯗꯤ ꯀꯔꯤꯔ
ꯅꯠꯇꯦ ꯅꯪ ꯌꯥꯝ ꯉꯥꯎꯈ꯭ꯔꯦ
ꯍꯥꯟꯅꯗꯤ ꯑꯗꯨ ꯀꯅ ꯑꯣꯟꯈꯤꯕ ꯍꯥꯏꯁꯦ ꯍꯥꯟꯅ ꯀꯔꯤ ꯑꯣꯏꯔꯕ꯭ꯔꯥꯅꯦ
ꯑꯩ ꯆꯣꯊꯤꯅꯦ ꯑꯩꯁꯨ ꯍꯧꯖꯤꯛꯁꯨ ꯑꯗꯨꯝ ꯆꯣꯊꯤ ꯑꯣꯏꯔꯤꯌꯦ
ꯑꯣ ꯑꯗꯨꯗꯤ ꯀꯃꯥꯏ ꯀꯔꯤ ꯀꯧꯕꯗꯤ
ꯑꯩꯅ ꯅꯪꯁꯤꯀꯣ
ꯉꯥꯎꯔꯦꯗ ꯅꯪꯅ ꯑꯩꯕꯨ ꯉꯥꯎꯍꯜꯂꯦꯗ
ꯑꯦ ꯅꯪ ꯑꯗꯨ ꯁꯤꯒꯨꯝꯕ ꯑꯃꯐꯥꯎ ꯊꯦꯡꯅꯗ꯭ꯔꯤꯕ꯭ꯔꯥ ꯑꯗꯨꯃꯥꯏꯅ ꯑꯣꯟꯕꯗꯣ
ꯈꯪꯗꯦ ꯑꯩꯗꯤ ꯑꯩꯗꯤ ꯏꯆꯝ ꯆꯝꯅ ꯈꯪꯕꯗꯦꯀꯣ
ꯑꯩ ꯑꯁꯤ ꯂꯣꯏꯔꯒ ꯑꯩ ꯇꯧꯔꯛꯀꯦꯀꯣ
ꯑꯁꯤ ꯂꯣꯏꯔꯒ
ꯎꯝ
ꯑꯣ
ꯌꯥꯗꯕ꯭ꯔꯥ
ꯌꯥꯏꯗ ꯏꯁ ꯀꯩꯒꯤ ꯌꯥꯎꯔꯣꯏꯗ꯭ꯔꯦꯕ
ꯆꯥꯛ ꯊꯣꯡꯉꯨꯅꯦ ꯆꯥꯛ ꯂꯝꯃꯤꯅꯦ
ꯊꯨꯕꯅꯦ ꯑꯩꯗꯤ ꯉꯥꯏꯍꯥꯛꯇꯪꯅꯦ ꯆꯠꯇꯔꯒ ꯆꯠꯇ
ꯊꯨꯅ ꯊꯥꯟꯅ ꯑꯃꯨꯛ ꯃꯨꯟꯗꯕꯣ ꯀꯥꯕꯣꯒꯨꯝ ꯇꯧꯕ ꯌꯥꯔꯣꯏꯑꯦ
ꯎꯝ ꯀꯥꯔꯣꯏ ꯀꯥꯔꯣꯏ
ꯊꯣꯡꯗ꯭ꯔꯤ
ꯍꯥꯥ
ꯊꯣꯡꯗ꯭ꯔꯤ
ꯎꯝ
ꯎꯝ ꯇꯜꯂꯤꯗ ꯄꯨꯟꯁꯤꯁꯦ
ꯀꯩꯒꯤꯅꯣ ꯍꯥꯏꯁꯦ
ꯈꯪꯗꯦꯗ
ꯅꯪ ꯀꯗꯥꯏꯗ ꯂꯩꯕ꯭ꯔꯥꯕ ꯍꯧꯖꯤꯛꯅ
ꯈꯨꯟꯗ ꯂꯩꯌꯦ
ꯎꯝ ꯃꯆꯤ ꯅꯣꯏ ꯅꯣꯏ ꯈꯨꯟꯗ ꯆꯠꯅꯦꯕ ꯅꯨꯡꯉꯥꯏꯕ꯭ꯔꯥ
ꯑꯁ ꯈꯪꯗꯦꯗ ꯑꯩꯈꯣꯏ ꯑ ꯃꯊꯛꯇꯗꯤ ꯑꯦꯌꯥꯔꯇꯦꯜ‌ꯗꯨ ꯐꯖꯅ ꯅꯨꯡꯉꯥꯏꯕꯅꯦꯕ ꯑꯩꯈꯣꯏ ꯃꯈꯥꯗ ꯅꯨꯡꯉꯥꯏꯇꯦ ꯖꯤꯑꯣꯁꯨ ꯅꯨꯡꯉꯥꯏꯇꯦ ꯑꯃꯗꯤ ꯖꯤꯑꯣ ꯑꯃꯗꯤ ꯊꯝꯃꯟ ꯌꯥꯏꯍꯦ
ꯑꯩ ꯑꯩꯗꯣ ꯅꯣꯏ ꯑꯗꯨꯗꯒꯤꯁꯨ ꯃꯤ ꯑꯃ ꯋꯥꯔꯤ ꯁꯥꯟꯅꯈ꯭ꯔꯦ
ꯀꯔꯝꯕꯗꯨꯔꯣ ꯑꯩ ꯈꯪꯒꯅꯤ
ꯑꯩꯈꯣꯏ ꯑꯩꯈꯣꯏ ꯑꯍꯨꯝꯅꯦꯕ ꯑꯩꯈꯣꯏ ꯈꯨꯟꯒꯤ
ꯃꯥꯗꯣ ꯎꯝ ꯏꯝꯐꯥꯜꯗꯁꯨꯨ ꯂꯩꯌꯦ ꯍꯥꯏꯌꯦ
ꯑꯣ ꯀꯩꯅꯣ ꯍꯥꯏꯕ ꯌꯥꯗꯦꯒꯣ
ꯎꯝ
ꯃꯤꯡ ꯍꯥꯏꯕ ꯌꯥꯗꯤꯀꯣ
ꯎꯝ
ꯕꯦꯔꯥꯅꯤ
ꯑ
ꯃꯥ ꯏꯝꯐꯥꯜ ꯂꯩꯕꯅꯦꯕ ꯍꯧꯖꯤꯛ ꯂꯩ ꯍꯥꯏꯕ꯭ꯔꯣ
ꯑꯗꯨꯝ ꯊꯕꯛ ꯆꯠꯂꯦ ꯍꯥꯏꯌꯦ
ꯍꯧꯖꯤꯛ
ꯎꯝ
ꯈꯪꯗꯦ ꯑꯗꯨꯗꯤ ꯋꯥꯔꯗꯦꯟ ꯑꯣꯏ ꯍꯥꯏꯅ ꯍꯥꯏꯔꯗꯤ ꯃꯣꯏ ꯂꯣꯏ ꯈꯪꯉꯅꯤ
ꯅꯪ
ꯎꯝ ꯃꯣꯏꯗ ꯍꯥꯡꯉꯗꯤꯀꯣ ꯃꯣꯏꯗ ꯍꯥꯡꯉꯗꯤꯀꯣ
ꯑꯗꯨ ꯒꯗꯥꯏꯗꯔꯕ
ꯑꯈꯣꯏꯗꯅꯦ
ꯀꯔꯤ
ꯑꯩꯈꯣꯏ ꯈꯨꯟ
ꯅꯣꯏ ꯈꯨꯟꯗꯁꯨꯦ ꯕꯣꯔꯗꯤꯡ ꯂꯩꯕ꯭ꯔꯣ
ꯍꯣꯏ ꯍꯣꯝꯒꯤ ꯑꯣꯔꯐꯥꯟꯒꯤꯀꯣ
ꯑꯣ
ꯍꯣꯏ ꯒꯣꯔꯃꯦꯟ
ꯑꯣ ꯃꯥꯗꯣ ꯑꯩꯗꯣ ꯐꯖꯅ ꯑꯣ ꯑꯩꯈꯣꯏꯅꯤ ꯋꯥꯔꯤ ꯀꯨꯏꯅ ꯁꯥꯟꯅꯗꯤ ꯁꯥꯟꯅꯕ ꯑꯗꯨꯏꯁꯨ ꯀꯟꯐ꯭ꯌꯨꯁ ꯆꯠꯄ ꯑꯩꯁꯦ
ꯎꯝ ꯌꯥꯝꯃꯟꯗꯅ
ꯍꯨꯖꯤꯛ ꯑꯩꯅ ꯂꯤꯔꯛꯇꯗꯤ ꯅꯪ ꯈꯡꯗꯅ ꯆꯦꯟꯈ꯭ꯔꯅꯤ ꯑꯁꯤꯗ ꯍꯥꯏꯕ ꯌꯥꯗꯕꯒꯤ ꯅꯦꯕ ꯅꯪꯅ ꯍꯪꯅꯤꯡꯕꯗꯣ ꯃꯩꯒꯤ ꯀꯃꯩꯒꯤ ꯋꯥꯔꯤꯁꯨ ꯌꯥꯝ ꯅꯨꯡꯁꯤ ꯋꯥꯅꯦ
ꯀꯃꯩꯒꯤ ꯋꯥꯔꯤꯁꯨ ꯌꯥꯝꯅ ꯅꯨꯡꯁꯤ ꯋꯥꯔꯤꯅꯦꯕ ꯑꯗꯨꯝ ꯑꯗꯨ ꯀꯩꯅꯣ ꯇꯦꯛꯁꯇ ꯍꯥꯏꯔꯛꯑꯣꯅ ꯑꯗꯨꯗꯤ ꯑꯗꯨꯒ
ꯑꯗꯨꯗꯤ ꯅꯪ ꯐ꯭ꯔꯤꯗ ꯂꯩꯕꯤꯗ ꯉꯥꯡꯂꯛꯑꯣꯗꯣ
ꯍꯥꯥ
ꯐ꯭ꯔꯤꯗ ꯂꯩꯇꯕꯤꯗ ꯑꯗꯨꯝ ꯉꯥꯡꯂꯣꯕ
ꯍꯣꯏ ꯍꯣꯏ ꯍꯣꯏ ꯍꯥꯏꯒꯦꯕ ꯑꯗꯨꯗꯤ ꯑꯗꯨꯕꯨꯗꯤ ꯍꯥꯏꯒꯦꯕꯀꯣ ꯅꯪ ꯅꯪ ꯇꯦꯛꯁꯇ ꯍꯥꯏꯔꯛꯑꯣꯕꯀꯣ ꯑꯩ ꯑꯗꯨꯝ ꯀꯩꯅꯣꯗ ꯏꯟꯗꯥꯏꯔꯦꯛꯇ ꯍꯥꯏꯕꯤꯔꯛꯑꯒꯦꯕ
ꯅꯣꯛꯅꯤꯡꯉꯤꯗ ꯁꯪꯁꯥꯔꯁꯦ ꯊꯤꯕꯥ ꯃꯥꯇꯝ ꯍꯦꯟꯗꯧꯔꯦ ꯊꯤꯔꯣ
ꯎꯝ ꯌꯥꯝ ꯇꯞꯄꯤꯗ
ꯅꯠꯇꯦꯍꯦ ꯀꯔꯝ ꯍꯥꯏꯅ ꯂꯤꯁꯤꯔꯥꯅ ꯋꯥꯈꯟꯗꯣ ꯈꯔ ꯊꯥꯗꯔꯒ ꯂꯩꯕ
ꯎꯝ ꯊꯨ ꯊꯨꯅ ꯊꯨꯅ ꯊꯨꯅ ꯊꯨꯅ ꯍꯥꯏꯔꯛꯑꯣ ꯃꯊꯪꯗ ꯀꯔꯤ ꯀꯃꯥꯟ ꯄꯤꯔꯛꯄ ꯍꯥꯏꯔꯣ ꯈꯥꯪꯗꯔꯦ ꯈꯥꯪꯗꯔꯦ ꯎ ꯑꯗꯨꯕꯨꯗꯤ ꯈꯪꯉꯤꯅꯦ ꯉꯁꯥꯏ ꯑꯩꯅ ꯍꯥꯏꯕꯗꯣ ꯃꯤꯡꯗꯣ
ꯑꯗꯨ ꯃꯥꯅ ꯀꯩꯅꯣ ꯇꯧꯕꯤꯕꯒꯤꯅꯤꯅ ꯁꯦꯝꯕꯤꯕꯒꯤꯅꯤꯅ ꯃꯥꯒꯤꯗꯣ
ꯍꯣꯏ ꯑꯗꯨꯁꯨꯀꯣ ꯍꯥꯏꯔꯛꯑꯣ ꯍꯥꯏꯕ
ꯅ ꯅꯪꯗꯤ ꯁꯛ ꯌꯥꯝ ꯐꯖꯗꯧ ꯃꯥꯜꯂꯤꯗ
ꯅ ꯑꯦꯀꯥ ꯐꯣꯔꯕꯨ
ꯑꯁ ꯑꯩꯁꯤꯀꯣ ꯀꯥꯎꯒꯟꯕꯁꯤꯗꯤ ꯕꯦꯔꯥ ꯇꯥꯔꯦ
ꯅꯪ ꯍꯥꯥꯠꯇꯣꯛꯀꯅꯤ
ꯑꯣꯏ ꯑꯣꯏ ꯑꯣꯏꯣꯏ ꯅꯪ ꯑꯩ ꯍꯥꯏꯗꯨ ꯅꯣꯏ
ꯑ ꯆꯝꯂꯁꯨ
ꯎꯝ ꯅꯪꯒꯤ ꯍꯤꯟꯖꯥꯡꯒꯥ ꯗꯥꯜ ꯗꯥꯜ ꯂꯧꯈꯠꯀꯦꯔꯣ
ꯑꯍꯝ
ꯑꯩꯕꯨꯗꯤ ꯁꯤꯔꯅꯤ ꯑꯩꯕꯨ ꯁꯤꯔꯗꯤ ꯁꯤ ꯇꯧꯔꯔꯦ ꯅꯪꯗꯤ ꯍꯤꯡꯉꯨꯔꯒ ꯖꯦꯜꯗ ꯌꯥꯝꯝ ꯋꯥꯅ ꯂꯩꯍꯧꯕꯗꯨ ꯅꯨꯡꯉꯥꯏꯇꯦꯕ
ꯐꯨꯅꯤꯡꯉꯦ ꯐꯨꯅꯤꯡꯉꯦ
ꯑꯩꯕꯨ
ꯎꯝ
ꯑꯩ ꯑꯩꯅ ꯁꯥꯎꯅꯤꯡꯉꯦ
ꯅꯣꯏꯒꯤ ꯃꯔꯤꯡꯁꯤꯡꯗꯤ ꯃꯣꯊꯪ ꯀꯣꯊꯪ ꯀꯣꯔꯨꯡ ꯃꯣꯔꯨꯡ ꯌꯥꯝ ꯂꯩꯗꯥꯏ
ꯌꯦꯁ ꯈꯣꯏ ꯑꯍꯥꯟꯅ ꯃꯣ ꯌꯥꯝꯕꯅ ꯒꯣ ꯌꯥꯝꯃ ꯃꯈꯥꯗ ꯃꯦ